ꯍꯜꯂꯣ
ꯑ ꯏꯅꯥꯎ ꯢꯅꯥꯎꯕꯨ ꯍꯧꯖꯤꯛ ꯀꯩꯗꯧꯕꯤꯔꯤꯒꯦ
ꯑꯩ ꯑꯗꯨꯝ ꯅꯨꯡꯉꯥꯏꯔꯤꯌꯦ ꯑꯗꯣ ꯏꯆꯦ ꯀꯩꯗꯧꯔꯝꯃꯤꯅꯣ ꯍꯧꯖꯤꯛꯄꯣ
ꯑꯣ ꯑꯩꯁꯨ ꯑꯉꯥꯡ ꯂꯥꯏꯔꯤꯛ ꯇꯥꯛꯄꯒꯤ ꯇꯨꯏꯁꯟ ꯍꯣꯝꯒꯤ ꯇꯨꯏꯁꯟ ꯆꯠꯂꯨꯕꯒꯤ ꯍꯥꯜꯂꯛꯕꯇ ꯉꯥꯏꯔꯤꯌꯦ ꯑꯗꯣ ꯏꯅꯥꯎꯁꯦ ꯑꯩꯁꯦ ꯋꯥ ꯑꯃ ꯄꯥꯎ ꯑꯃ ꯐꯥꯎꯅꯤꯡꯗꯅ ꯇꯧꯔꯛꯏꯅꯦ
ꯑꯣ ꯍꯦꯛꯇ ꯍꯥꯏꯔꯛꯑꯣ ꯀꯩꯁꯨꯝ ꯀꯥꯏꯗꯤꯌꯦ
ꯑꯗꯨ ꯏꯅꯥꯎꯒꯤ ꯑꯥ ꯂꯩꯀꯥꯏꯗ ꯑꯃ ꯑꯥ ꯀꯩꯅꯣꯒꯤ ꯑꯉꯥꯡ ꯌꯦꯡꯕꯒꯤ ꯗꯥꯛꯇꯥꯔ ꯑꯃ ꯂꯩꯌꯦꯅ ꯍꯥꯏꯐꯦꯠ ꯇꯥꯒꯤꯒꯨꯝ ꯇꯧꯕ
ꯑꯥ
ꯑꯗꯣ ꯑꯥ ꯑꯩꯗꯣ ꯑꯩꯒꯤ ꯏꯆꯥ ꯅꯨꯨꯄꯥ ꯑꯃꯈꯛ ꯂꯩꯕꯗꯣ ꯃꯥꯁꯦ ꯑꯥ ꯃꯈꯣꯡꯁꯦ ꯆꯠꯄ ꯈꯨꯗꯤꯡꯒꯤ ꯁꯤꯗꯩ ꯁꯤꯗꯩ ꯍꯦꯛꯇ ꯍꯥꯏ ꯂꯩꯔꯕ ꯑꯗꯨꯗꯨꯒꯤ ꯏꯅꯥꯎ ꯍꯣꯏꯒꯤ ꯗꯣꯛꯇꯥꯔꯗꯨ ꯁꯔꯨ ꯁꯥꯌꯥꯡꯒꯤ ꯑꯗꯩꯗꯤ ꯑꯉꯥꯡꯒꯤ ꯆꯠꯄ ꯈꯣꯠꯄ ꯌꯥꯗꯕ ꯈꯣꯠꯇꯕ ꯌꯦꯡ ꯍꯥꯏꯕꯗꯨꯗ ꯑꯩꯗꯣ ꯏꯅꯥꯎꯗ ꯍꯥꯏꯐꯦꯠ ꯍꯪꯉꯒ ꯃꯔꯣꯟꯗꯣ ꯐꯥꯎꯅꯔꯒ ꯑꯩꯁꯦ ꯌꯦꯡꯕ ꯆꯠꯁꯤꯔꯅ ꯄꯥꯎ ꯐꯥꯎꯔꯛꯏꯅꯤ ꯏꯅꯥꯎꯗ
ꯑꯣ ꯌꯦꯡꯕꯅꯦ ꯌꯦꯡꯕꯅꯦ ꯏꯆꯦ ꯍꯥꯏꯗꯤ ꯑꯉꯥꯡꯒꯤ ꯃꯔꯝꯒꯤꯗꯤ ꯂꯣꯏꯅ ꯑꯗꯨꯝ ꯁꯨꯅꯕ ꯑꯗꯨꯝ ꯌꯦꯡꯕꯅꯦꯕ ꯍꯧꯖꯤꯛꯀꯤꯗꯣ ꯑꯗꯨ ꯢꯆꯦꯅ ꯁꯪꯕ ꯀꯥꯟꯗ ꯑꯗꯨꯝ ꯂꯥꯛꯑꯒ ꯌꯦꯡꯕꯤꯔꯣ ꯑꯗꯩ ꯃꯣꯏꯒꯤ ꯃꯤ ꯌꯦꯡꯕ ꯍꯧꯕꯁꯦ ꯑꯌꯨꯛꯀꯤ ꯄꯨꯡ ꯃꯥꯄꯜ ꯁ꯭ꯋꯥꯏꯗꯒꯤ ꯍꯧꯕꯅꯦꯕ
ꯎꯝ
ꯑꯗꯨꯒ ꯅꯨꯡꯊꯤꯟꯒꯤ ꯄꯨꯡ ꯑꯅꯤ ꯑꯍꯨꯝ ꯁꯥꯢꯕꯧ ꯑꯗꯣ ꯁꯤꯒꯤ ꯃꯔꯛꯁꯤꯗ ꯑꯗꯨꯝ ꯆꯦ ꯂꯥꯛꯑꯒ ꯇꯤꯛꯀꯦꯠ ꯑꯝ ꯀꯛꯄꯤꯔꯒ ꯑꯗꯨꯝ ꯌꯦꯡꯉꯣ ꯀꯩ ꯁꯨꯡ ꯀꯥꯏꯔꯨꯌꯦ
ꯑꯣ ꯑꯗꯨꯗꯤ ꯏꯅꯥꯎ ꯃꯣꯏꯒꯤꯖꯦ ꯌꯦꯡꯕ ꯅꯨꯃꯤꯠ ꯍꯥꯏꯗꯤ ꯀꯩ ꯍꯥꯏꯇꯥꯔꯦ ꯁꯨꯇꯤꯒ ꯀꯩꯀꯥꯀ ꯑꯗꯨꯃꯥꯏꯅ ꯃꯇꯝꯒ ꯂꯩꯕꯖꯥꯠꯂꯥ
ꯁꯨꯇꯤꯁꯦ ꯃꯣꯏꯒꯤꯗꯤ ꯍꯥꯏꯗꯤ ꯑꯉꯥꯡꯒꯤꯅꯤꯅ ꯑꯅꯝꯕꯅ ꯁꯨꯇꯤꯗꯤ ꯀꯩꯁꯨꯝ ꯂꯩꯇ ꯇ꯭ꯔꯦ ꯍꯥꯏꯗꯤ ꯁꯨꯝ ꯂꯩꯕꯥꯛꯀꯤ ꯑꯣꯏꯅ ꯀꯩ ꯀꯩ ꯁꯨꯇꯤ ꯂꯩꯕꯅ ꯂꯩꯖꯔꯦ ꯑꯗꯨꯒ ꯑꯇꯩ ꯃꯇꯝꯗꯤꯅꯦ ꯑꯗꯨꯝ ꯍꯞꯇꯥ ꯑꯃ ꯅꯨꯃꯤꯠ ꯇꯔꯦꯅꯤ ꯁꯦ ꯑꯗꯨꯝ ꯂꯦꯞꯇꯕꯅꯦꯕ ꯅꯣꯡꯃꯥꯏꯖꯤꯡꯒꯖꯦ ꯑꯉꯥꯡꯖꯤꯡꯒꯤꯅꯤꯅ ꯑꯗꯒꯤ ꯃꯣꯏꯒꯤꯖꯤꯗꯤ ꯐꯖꯨ ꯌꯥꯝ ꯐꯩꯌꯦꯅ ꯍꯥꯏꯅꯕꯅꯦ ꯃꯤꯁꯤꯡꯅ ꯃꯤꯁꯨ ꯌꯥꯝ ꯌꯦꯡꯅꯩꯌꯦ
ꯑꯗꯨ ꯗꯨꯅ ꯆꯦꯖꯨ ꯑꯗꯨꯝ ꯌꯦ ꯉꯣ ꯑꯉꯥꯡꯗꯣ ꯄꯣꯔꯛꯑꯒ
ꯐꯔꯦꯗ
ꯄꯩꯁꯥꯖꯨ ꯌꯥꯝ ꯀꯟꯅ ꯂꯧꯗꯕꯅꯦꯕ ꯃꯣꯏꯒꯤꯗꯣ ꯑꯗꯨꯝ ꯍꯥꯏ ꯃꯤ ꯃꯌꯥꯝꯒ ꯌꯦꯡꯅꯕ ꯀꯥꯟꯗ ꯑꯗꯨꯝ ꯌꯥꯕꯅꯦ ꯌꯥꯝ ꯀꯟꯅ ꯍꯦꯟꯕ ꯑꯣꯏꯗꯕꯅꯦꯕ
ꯍꯝ ꯑꯣ ꯑꯗꯨꯗꯤ ꯏꯅꯥꯎꯗ ꯏꯅꯥꯎ ꯈꯪꯅꯕꯖꯦ ꯌꯥꯝ ꯊꯤꯅ ꯅꯨꯡꯉꯥꯏꯖꯔꯦ ꯑꯗꯨꯗꯤ ꯑꯩꯖꯦ ꯍꯌꯦꯡ ꯍꯦꯛꯇ ꯂꯥꯛꯑꯒ ꯌꯦꯡꯉꯒꯦ ꯑꯗꯨ ꯏꯅꯥꯎ ꯍꯣꯏꯗ ꯆꯪꯗꯕ ꯌꯥꯝ ꯀꯨꯏꯔꯦ ꯊꯥꯏꯅꯋꯥꯏ ꯑꯩꯅ ꯂꯩꯁꯥꯔꯤꯉꯩꯗ ꯂꯥꯛꯑꯝꯕꯗꯨꯗꯒꯤ ꯀꯨꯏꯔꯦ ꯂꯥꯛꯇꯕ ꯑꯗꯣ ꯍꯌꯦꯡ ꯆꯪꯉꯒꯦ ꯏꯅꯥꯎꯕꯨ ꯊꯕꯛ ꯆꯠꯊꯣꯛꯀꯗꯧꯕ ꯂꯩꯕ꯭ꯔꯣ
ꯂꯩꯇ꯭ꯌꯦ ꯑꯗꯣ ꯑꯥ ꯍꯥꯏꯗꯤ ꯄꯨꯡ ꯃꯥꯄꯜꯗꯩꯩꯖꯨ ꯍꯧꯕꯅꯤꯅ ꯑꯌꯨꯛ ꯇ ꯑꯗꯨꯝ ꯂꯥꯛꯑꯣ ꯏꯆꯦ ꯍꯥꯏꯗꯤ ꯉꯟꯅ ꯑꯗꯨꯝ ꯑꯗ ꯑꯩꯈꯣꯏꯗ ꯆꯥ ꯍꯥꯄꯝꯃꯒꯦ ꯑꯗꯨꯒ ꯑꯗꯨꯝ ꯅꯛꯅꯕꯅꯤꯅ ꯑꯗꯨꯝ ꯆꯥꯛ ꯆꯥꯔꯒ ꯑꯗꯨꯝ ꯌꯦꯡꯉꯨꯕ ꯌꯥꯔꯦꯗꯅ
ꯍꯣ ꯍꯣꯏ ꯌꯥꯏꯌꯦ ꯑꯗꯨꯖꯨ ꯅꯪ ꯑꯗꯨꯃꯥꯏꯅ ꯇꯧꯔꯖꯤ ꯑꯗꯨ ꯏꯅꯥꯎꯕꯨ ꯑꯌꯨꯛꯀꯤ ꯆꯥꯛ ꯏꯁꯤꯡꯒꯗꯤ ꯊꯣꯡꯉꯕꯣ
ꯆꯥꯛ ꯏꯁꯤꯡꯖꯦ ꯑꯥ ꯑꯩꯗꯤ ꯆꯦ ꯈꯤꯇꯪ ꯉꯜꯂꯤꯌꯦ ꯊꯣꯡꯗ꯭ꯔꯤꯌꯦ ꯑꯗꯣ ꯏꯪꯖꯥꯡ ꯀꯩꯀꯩꯕꯨꯗꯤ ꯈꯔ ꯁꯦꯝꯖꯟ ꯁꯥꯖꯟꯕꯕꯨꯗꯤ ꯍꯧꯔꯦ
ꯑꯣ ꯀꯔꯤ ꯃꯊꯦꯜ ꯁꯦꯝꯃꯕ
ꯉꯁꯤꯖꯦ ꯏꯆꯦ ꯂꯐꯨ ꯑꯃ ꯏꯔꯣꯟꯒꯦ ꯇꯧꯕꯅꯦ ꯑꯗꯨꯗꯨꯒ ꯀꯥꯡꯍꯧ ꯑꯃ ꯇꯧꯔꯒꯦ ꯑꯗꯣ ꯏꯆꯦ ꯍꯣꯏꯒꯤꯗꯤ ꯆꯥꯛ ꯏꯁꯤꯡ ꯀꯃꯥꯏ ꯇꯧꯕꯤꯔꯒꯦ ꯊꯣꯡꯕꯤꯔꯕꯣ
ꯎꯝ ꯆꯥꯛ ꯏꯁꯤꯡꯗꯤ ꯑꯩꯒꯤ ꯏꯅꯦꯝꯄꯣꯛꯇꯣ ꯃꯥꯅ ꯊꯣꯡꯕꯤꯔꯝꯃꯦ ꯑꯩꯗꯤ ꯑꯌꯨꯛꯇ ꯍꯣꯝ ꯇꯨꯏꯇꯔ ꯆꯠꯄꯅꯤꯅ ꯎꯝ ꯆꯥꯛ ꯏꯁꯤꯡꯖꯤꯗꯤ ꯊꯣꯡꯕꯗꯤ ꯅꯪꯗ꯭ꯔꯦ ꯍꯜꯂꯛꯑꯒ ꯋꯥꯔꯕꯅꯤꯅ ꯑꯗꯨꯝ ꯄꯣꯊꯥꯔꯒ ꯂꯩꯔꯦ ꯑꯗꯨꯒꯤ ꯍꯥꯏꯔꯨꯔꯗꯤ ꯑꯩꯒꯤ ꯏꯅꯦꯝꯕꯣꯛꯁꯦ ꯌꯥꯝ ꯐꯩ ꯑꯗꯨ ꯗꯣ ꯏꯅꯥꯎ ꯏꯅꯥꯎꯕꯨ ꯑ ꯀꯣꯂꯦꯖ ꯀꯩꯀꯗꯤ ꯀꯥꯔꯤꯕꯣ ꯀꯃꯥꯏꯟ ꯇꯧꯔꯤꯒꯦ ꯒ꯭ꯔꯦꯖꯨꯋꯦꯁꯟꯅ ꯀꯔꯝ ꯀꯥꯟ ꯂꯣꯏꯗꯣꯔꯤꯕ
ꯏꯆꯦ ꯑꯩꯖꯦ ꯍꯧꯖꯤꯛꯁꯦ ꯁꯦꯀꯦꯟ ꯁꯦꯃꯤꯁꯇꯔ ꯀꯥꯔꯤꯅꯦꯕ ꯑꯗꯣ ꯑꯦꯛꯖꯥꯝꯕꯨꯗꯤ ꯇꯧꯗ꯭ꯔꯤꯌꯦ ꯑꯗꯣ ꯑꯥ ꯑꯈꯣꯏꯒꯤꯁꯦ ꯀꯣꯂꯦꯖꯁꯦ ꯑꯥ ꯑꯩꯈꯣꯏꯒꯤ ꯃꯃꯥꯡ ꯊꯪꯕꯒꯤꯗꯤ ꯊꯥꯔꯠ ꯁꯦꯃꯤꯁꯇꯥꯔ ꯁꯤꯛꯁ ꯁꯦꯃꯤꯁ ꯇꯥꯔꯒꯤ ꯑꯦꯛꯖꯥꯝ ꯇꯧꯒꯦꯅ ꯅꯍꯥꯟꯗꯒꯤ ꯐꯅ ꯀꯨꯏꯔꯦ ꯑꯗꯨꯝ ꯀꯥꯗꯕ ꯑꯗꯨꯗꯨꯒ ꯑꯦꯛꯖꯥꯝꯗꯣ ꯂꯣꯏꯔꯦꯅ ꯂꯩꯔꯀꯥꯟꯗ ꯑꯩꯈꯣꯏ ꯑꯇꯣꯞꯄ ꯁꯦꯃꯤꯁꯇꯥꯔ ꯑꯃꯒꯤ ꯑꯃꯨꯛ ꯑꯦꯛꯖꯥꯝ ꯇꯧꯋꯦꯅ ꯍꯥꯏꯔꯤꯕ
ꯑꯣ
ꯑꯗ ꯀꯥꯗ꯭ꯔꯦꯌꯦ ꯍꯧꯖꯤꯛꯇꯤ ꯑꯗꯣ ꯈꯔ ꯂꯩꯔꯒꯕꯨꯗꯤ ꯀꯥꯔꯅꯤꯌꯦ
ꯑꯣ ꯏꯅꯥꯎꯅ ꯑꯣꯅꯥꯔꯁ ꯇꯧꯔꯤꯕ ꯁꯥꯞꯖꯦꯛꯇꯨꯕꯨ ꯀꯔꯤ ꯁꯥꯞꯖꯦꯛꯇꯅꯣ
ꯆꯦ ꯑꯩꯗꯤ ꯏꯪꯂꯤꯁꯇ ꯑꯣꯢꯅ ꯇꯧꯁꯜꯂꯕꯅꯦ ꯍꯥꯢꯗꯤ ꯏꯪꯂꯤꯁꯁꯤꯅ ꯑꯩꯒꯤ ꯎꯝ ꯂꯤꯇꯔꯦꯆꯔꯒꯨꯝꯕꯁꯦ ꯑꯩ ꯈꯔ ꯑꯗꯨꯝ ꯄꯥꯝꯖꯩꯕ ꯑꯗꯨꯗꯨꯅ ꯑꯗꯨ ꯏꯆꯦ ꯍꯣꯢꯗꯤ ꯎꯝ ꯏꯆꯦ ꯀꯩ ꯌꯦꯟꯖꯥꯡ ꯊꯣꯡꯕꯤꯗꯣꯏꯅꯣ ꯉꯁꯤꯁꯤꯕꯣ
ꯎꯝ ꯑꯩꯒꯤꯗꯤ ꯏꯃꯥꯅ ꯆꯥꯛ ꯂꯣꯏꯔꯝꯃꯦ ꯉꯁꯥꯏ ꯑꯩꯅ ꯀꯩ ꯃꯊꯦꯜ ꯊꯣꯡꯒꯦꯅ ꯍꯥꯏꯐꯦꯠ ꯍꯪꯕꯗ ꯏꯔꯣꯟꯕ ꯑꯃꯒ ꯉꯥ ꯑꯇꯥꯎꯕ ꯑꯃꯒ ꯇꯧꯁꯜꯂꯦꯅ ꯍꯥꯏꯔꯛꯑꯦ
ꯑꯣ ꯑꯗꯣ
ꯑꯗꯣ ꯏꯅꯥꯎ ꯑꯥ ꯏꯗꯣꯝ ꯆꯥ ꯍꯣꯢꯗꯤ ꯑꯅꯥ ꯑꯌꯦꯛ ꯀꯩꯀꯥꯇꯤ ꯌꯥꯎꯗꯕ꯭ꯔꯥ ꯃꯁꯥꯅ ꯀꯃꯥꯏ ꯀꯜꯂꯤ ꯍꯥꯟꯅ ꯑꯣꯄ꯭ꯔꯦꯁꯟ ꯍꯥꯏꯐꯦꯠ ꯇꯧꯒꯤ ꯍꯥꯏꯕ ꯄꯥꯎꯁꯨ ꯇꯥꯏ ꯑꯗꯣ ꯃꯁꯥꯗꯨꯕꯨ ꯀꯜꯂ ꯇꯤꯛ ꯇꯤꯛ ꯂꯥꯎꯅ ꯀꯟꯅ ꯃꯁꯥ ꯃꯎꯨ ꯐꯅ ꯂꯩꯔꯕ꯭ꯔꯥ ꯀꯃꯥꯏꯅ ꯇꯧꯔꯤꯒꯦ
ꯍꯣꯏ ꯏꯆꯦ ꯍꯛꯆꯥꯡ ꯐꯥꯕ ꯑꯗꯨꯝ ꯀꯩꯁꯨ ꯊꯣꯏꯗꯣꯛꯄꯕꯨꯗꯤ ꯇꯧꯗꯤꯌꯦ ꯑꯗꯨꯒ ꯍꯥꯏꯗꯤ ꯑꯣꯄ꯭ꯔꯦꯁꯟꯗꯣ ꯈꯔ ꯆꯥꯎꯅ ꯇꯧꯈꯤꯕ ꯑꯣꯏꯕꯅꯤꯅ ꯑꯩꯈꯣꯏ ꯆꯍꯤ ꯑꯃꯒꯤ ꯃꯅꯨꯡꯗ ꯑꯃꯨꯛ ꯃꯨꯛ ꯆꯦꯛꯇꯤ ꯑꯗꯨꯝ ꯆꯠꯂꯦ ꯑꯗꯣ ꯑꯗꯨꯝ ꯀꯩꯁꯨ ꯊꯣꯏꯗꯣꯛꯄꯕꯨꯗꯤ ꯇꯧꯗꯦ ꯑꯗꯨꯝ ꯀꯜꯂꯦ ꯑꯗꯒꯤ ꯑꯗꯨꯝ ꯍꯥꯟꯅꯒꯨꯝꯅ ꯑꯗꯨꯝ ꯇꯧꯔꯦꯗ ꯑꯗꯒꯤ ꯊꯕꯛ ꯏꯪꯈꯥꯡ ꯀꯩ ꯀꯩ ꯑꯗꯨꯝ ꯃꯇꯦꯡ ꯄꯥꯡꯊꯣꯛ ꯄꯥꯡꯁꯤꯟꯁꯨ ꯑꯗꯨꯝ ꯉꯝꯃꯦꯕ ꯑꯣꯄ꯭ꯔꯦꯁꯟ ꯇꯧꯕꯁꯨ ꯆꯍꯤ ꯑꯅꯤ ꯑꯍꯨꯝ ꯁꯨꯔꯕꯅꯤꯅ
ꯑꯣ ꯍꯣ
ꯑꯣ ꯑꯗꯣ ꯏꯆꯦ ꯍꯟꯗꯛꯀꯤ ꯀꯥꯡꯁꯤꯕꯨ ꯈꯦꯆ꯭ꯔꯤꯒ ꯆꯥꯕꯤ ꯔꯕꯣ
ꯍꯣꯏ ꯈꯦꯆꯤꯕꯨꯗꯤ ꯑꯩꯒꯤ ꯅꯦꯝꯄꯣꯛꯇꯨꯅ ꯑꯥ ꯉꯔꯥꯡ ꯅꯍꯥꯟ ꯃꯣꯏꯒꯤ ꯀꯥꯡ ꯀꯂꯦꯟ ꯍꯧꯕꯒꯤ ꯈꯦꯆꯤ ꯍꯧꯋꯦ ꯑꯗꯨꯗ ꯈꯦꯆꯤꯕꯨꯗꯤ ꯆꯥꯒ꯭ꯔꯦ ꯑꯗꯨ ꯑꯥ ꯏꯅꯥꯎꯍꯣꯏꯒꯤ ꯑꯅꯛꯄꯗ ꯕꯝꯕꯣꯟ ꯑꯃ ꯂꯩꯗꯥꯏꯅꯦ?
ꯂꯩꯌꯦ ꯑꯗꯨ ꯅꯍꯥꯟ ꯍꯥꯏꯗꯤ ꯑꯥ
ꯑꯩꯅ ꯍꯥꯏꯐꯦꯠ ꯈꯪꯕꯗ ꯍꯥꯟꯅꯗꯤ ꯀꯥꯡ ꯆꯤꯡꯗꯅ ꯈꯣꯠꯇꯅ__ ꯇꯧꯔꯝꯃꯦꯅꯦ ꯍꯥꯏ ꯑꯗꯣ ꯍꯧꯖꯤꯛꯇꯤ ꯇꯧꯒꯤ__ ꯇ꯭ꯔꯦ ꯆꯍꯤ ꯑꯍꯨꯝ ꯃꯔꯤꯃꯨꯛ ꯁꯨꯔꯦ ꯍꯥꯏ ꯑꯗꯨ ꯃꯣꯏꯁꯤꯕꯨ__ ꯀꯃꯥꯏ ꯇꯧꯔꯤꯖꯥꯠꯅꯣ ꯑꯩꯈꯣꯏ ꯁ꯭ꯋꯥꯏꯒꯤꯗꯤ ꯀꯥꯡ ꯂꯣꯏ ꯆꯤꯡꯅ ꯈꯣꯠꯅꯕ ꯑꯗꯨꯃꯥꯏ ꯕꯨꯗꯤ ꯇꯧꯋꯦ꯫
ꯎꯝ ꯁꯤ ꯑꯈꯣꯏꯒꯤꯁꯦ ꯍꯥꯏꯗꯤ__ ꯀꯥꯡ ꯆꯤꯡꯕꯁꯦ ꯌꯥꯕꯗꯤ ꯌꯥꯏꯌꯦ ꯑꯗꯒꯤ ꯎꯝ ꯊꯥꯏꯅ ꯍꯣꯏꯅ ꯑꯃꯨꯛ__ ꯀꯥꯡ ꯆꯤꯡꯕꯒꯤꯅꯤ ꯍꯥꯏꯔꯒ ꯑꯈꯣꯏꯒꯤ ꯃꯇꯦꯡ ꯄꯥꯡꯕ ꯑꯈꯣꯏꯒꯤ__ ꯄꯣꯠ ꯀꯠ ꯄꯤꯅꯕ ꯃꯤꯁꯦ ꯃꯌꯥꯝ ꯑꯃ__ ꯆꯣꯡꯊꯣꯛꯑꯅꯤꯗꯅ ꯑꯗꯨꯒ ꯍꯧꯖꯤꯛꯁꯤ__ ꯏꯅ ꯍꯥꯏꯗꯤ ꯍꯧꯖꯤꯛ ꯃꯇꯝꯁꯤꯗꯤ ꯄꯩꯁꯥ ꯅꯨꯡꯁꯥꯁꯨ ꯌꯥꯝ ꯋꯥꯅꯩꯗꯣ꯫ ꯑꯗꯨꯗꯨꯅ ꯍꯥꯏꯗꯤ__ ꯍꯦꯛ ꯆꯥꯎꯅ ꯃꯇꯦꯡ ꯄꯥꯡꯅꯕꯁꯨ ꯉꯝꯗꯕꯅꯤꯅ ꯑꯃꯥꯏꯅ ꯇꯧꯔꯒꯁꯨ__ ꯎꯝ ꯆꯨꯝꯃꯦ ꯆꯍꯤ ꯃꯔꯤ ꯃꯉꯥꯃꯨꯛ ꯁꯨꯔꯦ꯫ ꯎꯝ ꯁꯤꯡꯒꯤꯗꯕ ꯅꯍꯥꯟꯋꯥꯏ ꯑꯈꯣꯏꯅ ꯈꯔ__ ꯄꯤꯛꯏꯉꯩꯗꯗꯤ ꯑꯃꯨꯛꯇꯪ ꯑꯔꯣꯏꯕ ꯆꯦꯟꯒꯤꯕꯗꯨꯕꯨꯗꯤ ꯈꯪꯍꯧꯋꯦ꯫ ꯑꯗꯨꯗꯨꯒꯅꯦ ꯍꯧꯖꯤꯛꯇꯤ ꯑꯁ ꯑꯃꯠꯇ ꯀꯩꯅꯣ ꯇꯧꯗ꯭ꯔꯦ
ꯅꯨꯡꯁꯤꯕꯅꯤꯗ ꯑꯈꯣꯏꯅ__ ꯊꯥꯏꯅ ꯋꯥꯏ ꯑꯥ ꯈꯦꯆꯤꯒ ꯆꯥꯕꯒ ꯕꯥꯃꯣꯟꯗꯒ ꯆꯠꯄꯗꯣ ꯀꯨꯏꯔꯦ ꯐꯪꯒꯤꯗꯕ꯫
ꯑꯗꯨꯅꯦ ꯑꯗꯒꯤ ꯍꯥꯏꯗꯤ ꯎꯝ__ ꯀꯥꯡ ꯃꯅꯨꯡ ꯁꯤꯗꯤ ꯑꯈꯣꯏ ꯑꯉꯥꯡ ꯑꯣꯏꯀꯥꯟꯗꯁꯨ ꯑꯗꯨꯝ ꯅꯨꯡꯉꯥꯏꯗꯅ ꯀꯥꯡ ꯂꯥꯛ__ ꯂꯥꯛꯄꯒꯁꯦ
ꯑꯗꯣ ꯍꯧꯖꯤꯛꯀꯥꯟ ꯒꯤ ꯑꯉꯥꯡꯁꯤꯗꯤ ꯑꯉꯥꯡꯁꯤꯡꯁꯤꯗꯤ ꯍꯥꯏꯗꯤ ꯀꯥꯡꯁꯨ ꯆꯤꯡ ꯈꯣꯠ ꯐꯖꯅ ꯇꯧꯕꯤꯗ꯭ꯔꯕꯅꯤꯅ ꯑꯁ ꯅꯨꯡꯉꯥꯏꯕꯒ ꯐꯪꯖꯗ꯭ꯔꯕꯅꯤꯗ
ꯊꯥꯅꯉꯥꯏ ꯃꯇꯝꯗꯅ ꯍꯦꯜꯂꯤꯗ ꯑꯉꯥꯡ ꯑꯣꯏꯔꯤꯉꯥꯏ ꯅꯨꯡꯉꯥꯏꯕꯖꯦ ꯍꯧꯖꯤꯛꯇꯤ ꯃꯃꯥ ꯄꯥꯒꯤꯁꯤꯅ ꯑꯉꯥꯡ ꯃꯆꯥꯖꯦ ꯅꯤꯡꯉꯥꯏ ꯈꯤꯇꯪ ꯍꯦꯛ ꯇꯧꯕꯒ ꯐꯣꯟ ꯄꯤꯁꯜꯂꯦ ꯆꯥꯛ ꯆꯥꯎ ꯌꯥꯗ꯭ꯔꯦ ꯐꯣꯟ ꯌꯦꯡꯍꯜꯂ ꯄꯤꯖꯔꯦ ꯏꯔꯨꯖꯒꯦ ꯌꯥ ꯇꯧꯋꯣ ꯐꯣꯟ ꯌꯦꯡꯉ ꯂꯨꯖꯍꯜꯂꯦ ꯍꯧꯖꯤꯛꯀꯤ ꯃꯇꯝꯖꯦ ꯁꯤꯅ ꯆꯦꯅꯦꯔꯦꯁꯟ ꯁꯟꯁꯦ ꯁꯨꯝ ꯁꯨꯝ ꯁꯣꯛꯊꯔꯛꯏꯅꯦ ꯁꯥꯟꯅ ꯈꯣꯠꯅꯕꯒꯤ ꯂꯝꯗ ꯑꯃꯠꯇ ꯃꯥꯏ ꯑꯣꯟꯁꯤꯟꯗ꯭ꯔꯦ ꯑꯉꯥꯡ ꯑꯅꯝꯕꯅ ꯑꯉꯥꯡ ꯍꯧꯒꯠ ꯏꯟꯈꯠꯂꯛꯏꯕ ꯑꯉꯥꯡꯈꯩꯖꯦ
ꯑꯗꯨꯅꯦ ꯑꯗꯣ ꯎꯝ ꯍꯥꯏꯗꯤ ꯑꯩꯈꯣꯏꯒꯤ ꯂꯩꯀꯥꯏꯒꯤꯗꯁꯨ ꯍꯥꯏꯗꯤ ꯑꯥ ꯀꯥꯡ ꯆꯤꯡꯗꯅ ꯈꯣꯠꯇꯅꯕꯨꯗꯤ ꯇꯧꯗꯦ ꯍꯥꯏꯕꯨ ꯑꯗꯨꯝ ꯍꯥꯏꯗꯤ ꯂꯥꯏꯒꯤ ꯑꯣꯏꯕ ꯁꯣꯏꯗꯅꯕ ꯊꯕꯛ ꯊꯧꯔꯝꯗꯤ ꯑꯗꯨꯝ ꯂꯣꯏꯅ ꯇꯧꯋꯦꯕ ꯑꯗꯨꯗꯨꯅ ꯅꯍꯥꯟ ꯑꯍꯧꯕ ꯅꯨꯃꯤꯠꯀꯤꯗꯨꯗ ꯑꯩꯈꯣꯏꯒꯤꯁꯨ ꯑꯩꯈꯣꯏ ꯏꯃꯥꯅ ꯑꯊꯦꯟꯄꯣꯠ ꯈꯔ ꯁꯦꯝꯃꯒ ꯍꯥꯏꯗꯤ ꯆꯦꯡ ꯆꯥꯛ ꯑꯗꯒꯤ ꯊꯨꯝ ꯊꯥꯎ ꯑꯗꯒꯤ ꯃꯣꯢꯒꯤꯗꯤ ꯍꯋꯥꯏ ꯃꯪꯒꯜ ꯑꯄꯣꯞꯄꯖꯨ ꯍꯥꯞꯄꯤꯗꯅ ꯀꯥꯡꯒꯤꯗꯤ ꯑꯗꯨꯒꯨꯝꯕ ꯑꯗꯩ ꯍꯋꯥꯏ ꯆꯦꯡꯋꯥꯏ ꯃꯅꯥ ꯃꯁꯤꯡ ꯍꯋꯥꯏ ꯑꯁꯥꯡꯕꯤꯒꯨꯝꯕ ꯈꯥꯃꯦꯟꯒꯨꯝꯕ ꯍꯥꯏꯗꯤ ꯁꯥꯛ ꯇꯧꯕꯒꯤ ꯑꯗꯨꯒꯨꯝꯕꯒꯤ ꯄꯣꯠ ꯆꯩꯁꯦ ꯈꯔ ꯁꯦꯝꯃꯒ ꯀꯠꯂꯨꯏꯌꯦ ꯑꯗꯨꯗꯨꯒ ꯑꯗꯨꯝ ꯍꯥꯏ ꯍꯥꯏꯗꯤ ꯎꯝ ꯅꯨꯡꯊꯤꯟꯗꯒ ꯍꯥꯏꯗꯤ ꯀꯣꯝꯄꯥꯛ ꯂꯧꯕ ꯆꯠꯄ ꯑꯣꯏꯅ ꯑꯩꯈꯣꯏ ꯈꯦꯆ꯭ꯔꯤꯒ ꯕꯥꯝꯕꯣꯟꯗꯒꯤꯒ ꯄꯤꯔꯛꯑꯒ ꯆꯥꯕꯗꯣ ꯆꯥꯏꯌꯦ ꯑꯁ ꯑꯗꯣ ꯍꯥꯎꯗꯤ ꯍꯥꯎꯋꯦ ꯍꯥꯏꯗꯤ ꯑꯩꯈꯣꯏꯅ ꯌꯨꯝꯗ ꯐꯅ ꯁꯦꯝꯖꯔꯒ ꯆꯥꯔꯒꯁꯨ ꯍꯥꯏꯗꯤ ꯑꯩꯈꯣꯏ ꯕꯥꯃꯣꯟꯒꯤ ꯑꯒ꯭ꯌꯥꯁꯤꯡꯅ ꯊꯣꯡꯕꯁꯤꯅ ꯍꯥꯏꯗꯤ ꯃꯍꯥꯎꯖꯦ ꯑꯃ ꯏꯇꯣꯞ ꯇꯣꯞꯄ ꯑꯃ ꯍꯦꯛꯇ ꯌꯥꯎꯋꯤꯗꯅ ꯑꯗꯨꯅꯦ ꯑꯗꯣ ꯑꯁ ꯅꯍꯥꯟ ꯆꯥꯏꯑꯦ ꯍꯥꯎꯋꯦ ꯀꯨꯏꯔꯦ ꯑꯗꯨꯃꯥꯏꯅꯒ ꯍꯥꯏꯗꯤ ꯕꯥꯃꯣꯟꯗꯒꯤꯒ ꯆꯥꯒꯤꯗꯕ
ꯑꯗꯨꯅꯤꯅꯦ ꯑꯩꯈꯣꯏꯖꯨ ꯈꯦꯆꯤ ꯆꯥꯖꯩ ꯍꯥꯏꯕ ꯋꯥꯅꯤ ꯌꯨꯝꯗ ꯊꯣꯡꯕꯅꯤꯅ ꯕꯥꯃꯣꯟꯅ ꯊꯣꯡꯕ ꯎꯇꯤꯗꯨꯒ ꯃꯩꯇꯩꯅ ꯊꯣꯡꯕ ꯎꯇꯤꯒꯒꯥꯏ ꯈꯔꯗꯤ ꯈꯦꯠꯅꯩꯗꯣ ꯃꯍꯥꯎꯕꯨꯗꯤ ꯋꯥꯂꯦ ꯀꯨꯏꯔꯦ ꯕꯥꯝꯕꯣꯟꯅꯒ ꯑꯗꯨ ꯃꯥꯥꯏꯅ ꯈꯦꯆꯤꯒ ꯆꯥꯈꯤꯗꯕ ꯑꯩꯈꯣꯏ ꯁꯤꯗꯁꯨ ꯕꯥꯝꯕꯣꯟ ꯂꯩ ꯀꯥꯡ ꯆꯤꯡꯏ ꯍꯥꯏꯕ ꯋꯥꯅꯤ ꯎꯝ ꯑꯍꯟ ꯑꯣꯏꯔꯕꯅꯤꯅ ꯌꯨꯝꯒꯤ ꯊꯕꯛ ꯏꯟꯈꯥꯡ ꯀꯩꯀꯥ ꯇꯧ ꯈꯣꯠꯄꯗ ꯆꯠꯊꯣꯛꯄ ꯅꯪꯗ꯭ꯔꯦ ꯏꯆꯥꯁꯤꯡꯕꯨꯗꯤ ꯆꯠꯂꯨꯏ ꯉꯍꯥꯛ-ꯉꯍꯥꯛ
ꯑꯣ ꯑꯗꯣ ꯏꯆꯦ ꯍꯥꯏꯗꯤ ꯍꯌꯦꯡ ꯏꯆꯦꯅ ꯑꯉꯥꯡ ꯌꯦꯡꯕ ꯂꯥꯛꯄꯗꯣ
ꯎꯝ
ꯄꯥꯎꯗ ꯆꯥꯛꯁꯨ ꯑꯗꯨꯝ ꯄꯨꯟꯅ ꯆꯥꯔꯖꯦ ꯑꯗꯨꯒ ꯍꯥꯏꯗꯤ ꯍꯧꯖꯤꯛꯀꯥꯟꯁꯤꯗꯤ ꯅꯨꯡꯁꯥꯅꯒ ꯁꯥꯕꯅꯦ ꯑꯗꯨꯗꯨꯅ ꯍꯥꯏꯗꯤ ꯉꯍꯥꯛ ꯄꯣꯊꯥꯔꯒ ꯑꯗꯨꯝ ꯆꯥꯛ ꯏꯁꯤꯡ ꯆꯥꯊꯣꯛꯑꯒ ꯍꯥꯟꯅ ꯌꯦꯡꯊꯣꯛꯎꯔꯦꯗꯅ ꯗꯣꯛꯇꯔꯁꯦ ꯑꯗꯨꯒ ꯍꯜꯂꯛꯑꯒ ꯆꯥꯛ ꯏꯁꯤꯡ ꯆꯥꯔꯒ ꯅꯨꯡꯁꯥ ꯆꯥꯕꯅꯤꯅ ꯉꯍꯥꯛ ꯄꯣꯊꯥꯔꯒ ꯅꯨꯡꯗꯤꯟꯗꯒ ꯑꯩꯈꯣꯏ ꯁꯤꯡꯖꯨꯁꯨ ꯆꯥꯈꯤꯗꯕ ꯀꯨꯏꯔꯦ ꯑꯗꯨꯅ ꯁꯤꯡꯖꯨ ꯑꯍꯥꯎꯕ ꯑꯝꯁꯨ ꯆꯥꯊꯣꯛꯁꯦ
ꯌꯥꯏꯌꯦ ꯆꯥꯁꯦ ꯏꯅꯥꯎ ꯁꯤꯡꯖꯨꯒꯤ ꯃꯄꯣꯠ ꯃꯆꯩꯗꯨꯅ ꯑꯩꯅ ꯍꯦꯛ ꯂꯩꯔ ꯄꯣꯔꯛꯑꯒꯦ
ꯍꯣꯏ ꯏꯆꯦ ꯑꯗꯣ ꯏꯆꯦꯍꯣꯏꯒꯤꯗꯤ ꯃꯔꯣꯏ ꯃꯄꯥꯡ ꯅꯍꯥꯟꯋꯥꯏꯗꯤ ꯑꯩꯅ ꯂꯥꯛꯄꯗꯗꯤ ꯌꯥꯝ ꯄꯥꯜꯍꯧꯕꯅꯦ ꯑꯗꯣ ꯇꯣꯅꯤꯡꯈꯣꯛꯀꯨꯝꯕ ꯀꯣꯝꯄ꯭ꯔꯦꯛꯀꯨꯝꯕ ꯍꯥꯏꯗꯤ ꯃꯅꯝ ꯅꯨꯡꯁꯤꯕ ꯁꯤꯡꯖꯨꯗ ꯍꯥꯞꯄ ꯌꯥꯕ ꯃꯌꯥꯟ ꯀꯩꯀꯩꯗꯤ ꯑꯗꯨꯝ ꯍꯧꯕꯤꯔꯤꯕꯣ ꯀꯃꯥꯏ ꯇꯧꯔꯤꯒꯦ
ꯍꯧꯔꯤꯌꯦ ꯍꯧꯔꯤꯌꯦ ꯇꯨꯅꯤꯡꯈꯣꯛ ꯑꯩꯈꯣꯏꯒꯤ ꯍꯤꯡꯈꯣꯜꯒꯤ ꯅꯥꯀꯜꯗ ꯄꯨꯈꯤ ꯑꯃ ꯂꯩꯕꯗꯣ
ꯑ
ꯑꯗꯨꯗ ꯇꯨꯅꯤꯡꯈꯣꯛ ꯑꯀꯣꯏꯅ ꯊꯥꯔꯤꯌꯦ ꯇꯨꯅꯤꯡꯈꯣꯛ ꯍꯥꯏꯁꯤꯃꯛꯇꯕꯨ ꯑ ꯏꯅꯤꯟ ꯀꯥꯕ ꯑꯆꯣꯠ ꯄ ꯃꯐꯝꯗ ꯊꯥꯔꯒꯅ ꯍꯦꯟꯅ ꯃꯣꯏꯗꯤ ꯃꯁꯥ ꯃꯎ ꯐꯅ ꯍꯧꯋꯦ
ꯎꯝ
ꯑꯗꯣ ꯌꯥꯝꯃꯟꯗꯅ ꯆꯥꯕ ꯉꯝꯗꯦꯗ ꯑꯗꯨꯗꯨꯅ ꯑꯩ ꯑꯩꯒꯤ ꯏꯃꯥ ꯏꯅꯦꯝ ꯄꯣꯛꯇꯣ ꯃꯥꯅ ꯑ ꯐꯨꯛꯑꯒ ꯎꯝ ꯄꯨꯜ ꯃꯄꯨꯟ ꯃꯄꯨꯟ ꯃꯆꯥ ꯃꯆꯥ ꯄꯨꯜꯂꯒ ꯕꯖꯥꯔꯗꯒ ꯍꯦꯛ ꯍꯦꯛ ꯌꯟꯊꯣꯛꯏ ꯁꯦꯟꯖꯨ ꯃꯌꯥꯝ ꯑꯗꯨꯝ ꯐꯪꯉꯤ
ꯑꯣ